ꯍꯣꯏꯗ
ꯍ ꯍꯜꯂꯣ ꯍꯜꯂꯣ
ꯎꯝ ꯇꯥꯏ ꯇꯥꯏ ꯀꯩ ꯍꯥꯏꯅꯣ
ꯇꯧꯕꯤꯒꯦꯅ ꯑꯩ ꯇꯧꯕꯤꯒꯦꯅ ꯂꯩꯔꯀꯥꯟꯗ ꯅꯪ ꯀ ꯇꯧꯔꯥꯛꯄ ꯇꯧꯔꯀꯥꯟꯗ ꯅꯪ ꯑꯃꯨꯛꯀ ꯀꯣꯜ ꯇꯧꯔꯛꯄ
ꯑꯩꯗꯤ ꯑꯃꯨꯛ ꯇꯧꯔꯔꯣꯏꯌꯦ ꯁꯤꯅ ꯈ꯭ꯋꯥꯏꯗ ꯑꯔꯣꯏꯕꯤ ꯑꯣꯏꯗ‌ꯣꯏꯅꯦ ꯑꯔꯣꯏꯕꯤ ꯑꯣꯏꯗꯣꯏꯅꯦꯕ
ꯎ ꯍꯝ ꯃꯁꯤꯁꯤ ꯀ꯭ꯔꯔꯤꯔ ꯃꯄꯥꯟ ꯊꯣꯛꯁꯤꯔꯅꯅꯤ ꯈꯟꯕꯅꯦ ꯈꯨꯃꯟ ꯂꯝꯄꯥꯛꯇ ꯏꯔꯣꯏꯅꯤꯡꯉꯒꯤ ꯑꯩ ꯑꯩ ꯂꯥꯏꯔꯤꯛ ꯈꯔ ꯏꯔꯒ ꯈꯤꯇꯪ ꯄꯣꯊꯥꯒꯦꯅ ꯄꯣꯊꯥꯅ ꯑꯃꯨꯛ ꯍꯧꯔꯒꯂꯀꯥꯟꯗ ꯈꯔ ꯊ‌ꯦꯡꯕ ꯑꯗꯨꯒꯤ
ꯍꯌꯦꯡꯅ ꯆꯠꯂꯁꯤꯔꯥꯅ ꯈꯜꯂ
ꯑꯆꯥ
ꯅꯨꯡꯉꯥꯏꯔꯤꯕ꯭ꯔꯣ ꯏꯇꯥꯎꯕꯣ꯫
ꯅꯨꯡꯉꯥꯏꯔꯦ ꯅꯨꯡꯉꯥꯏꯔꯦ ꯅꯨꯡꯉꯥꯏꯔꯁꯨ ꯕꯣꯜꯒꯨꯝꯕꯒꯤꯁꯨ ꯌꯦꯡꯅꯤꯡꯉꯁꯨ ꯇꯦꯟꯁꯟ ꯑꯃꯨꯛ ꯑꯃ ꯂꯩꯔꯒ ꯌꯦꯡꯗꯤ ꯅꯨꯡꯉꯥꯏꯇꯦꯗꯅ
ꯑꯗꯨꯒꯤ ꯑꯦꯛꯖꯥꯝ ꯍꯦꯛ ꯂꯣꯏꯔꯒ ꯄꯨꯔꯥ ꯇꯦꯟꯁꯟ ꯂꯣꯏꯁꯤꯜꯂꯒ ꯀꯔꯤ ꯔ ꯇꯧꯕꯗꯣ
ꯇꯦꯟꯁꯟ ꯂꯣꯏꯁꯤꯟꯕ ꯅꯨꯃꯤꯠꯇꯨꯗꯤ ꯀꯔꯤ ꯇꯧꯅꯤ
ꯑꯩꯔꯣ ꯄ꯭ꯔꯊꯅꯥ ꯇꯧꯗꯣꯏꯅꯤ
ꯀꯔꯤꯁꯨ ꯆꯥꯔꯣꯏ ꯅꯥ ꯇꯧꯔꯒ ꯀꯔꯤꯔ ꯑꯁ ꯍꯟꯗꯛꯁꯦ ꯑꯩꯈꯣꯏ ꯂꯩꯕꯅꯦꯕ ꯇꯔꯦꯛ ꯇꯔꯥꯍꯨꯝꯗꯣꯏ ꯒꯨꯝꯕꯗꯩꯗꯤ ꯂꯣꯏꯁꯤꯟꯒꯅꯤꯕ
ꯑꯥ
ꯑꯗꯣ ꯑꯩꯈꯣꯏ ꯑꯦꯛꯖꯥꯝ ꯍꯦꯛ ꯂꯣꯏꯔꯀꯥꯟꯗ ꯀꯔꯤꯔ ꯑꯩꯈꯣꯏ ꯑ ꯑꯩꯈꯣꯏꯁꯦ ꯀꯔꯤꯔ ꯏꯃꯥꯟꯅꯕ ꯈꯩꯁꯦ ꯃꯄꯥꯟꯒꯨꯝꯕ ꯀꯔꯤꯔꯥ ꯄꯤꯛꯅꯤꯛꯀꯨꯝꯕ ꯆꯠꯁꯦ ꯍꯥꯏꯕꯅꯦꯕ
ꯑꯥ
ꯑꯗꯨ ꯄꯩꯁꯥ ꯑꯃꯨꯛꯀ ꯇꯦꯡꯅꯤꯡꯕ ꯇꯤꯡꯅꯤꯡꯉꯥꯏꯒꯤꯗꯤ ꯌꯥꯝ ꯂꯩꯌꯦꯕ꯫
ꯎꯝ
ꯇꯜꯂꯦ ꯇꯜꯂꯦ
ꯑꯗꯨꯒꯤꯕꯨꯗꯤ ꯇꯤꯡꯊꯣꯛꯑꯒ ꯂꯣꯏꯔꯦ ꯀꯩꯅꯣ
ꯄꯩꯁꯥ ꯂꯩꯇꯕ ꯑꯗꯨꯒꯤ꯫
ꯃꯤ ꯃꯌꯥꯝ ꯄꯨꯜꯂ ꯀꯔꯦꯔ꯫ ꯆꯠꯂꯗꯤ ꯄꯩꯁꯥꯁꯦ ꯈꯔ ꯍꯦꯟꯅꯗꯤ ꯌꯥꯝꯅꯗꯤ ꯇꯤꯡꯒꯅꯤꯗꯅ꯫ ꯑꯗꯨꯒꯤ ꯃꯇꯥꯡꯗꯅꯦꯅꯦ ꯑꯩꯁꯦ꯫
ꯑꯆꯥ꯫ ꯈꯪꯗ꯭ꯔꯦꯗ ꯇꯧꯔꯤꯁꯦ꯫
ꯎꯝ꯫ ꯁꯇ꯭ꯔꯥ ꯑꯣꯏꯅꯤꯡꯉꯥꯏꯒꯤꯁꯨ꯫ ꯁꯥꯇ꯭ꯔ ꯑꯣꯏꯕꯁꯨ ꯋꯥꯕꯅꯦ ꯋꯥꯕꯅꯦ ꯑꯗꯣ꯫ ꯂꯣꯏꯅꯤꯡꯉꯥꯏꯒꯤ ꯃꯇꯝ ꯂꯥꯛꯑꯀꯥꯟꯗꯅꯤ ꯑꯈꯣꯌꯔ ꯅꯨꯡꯁꯤꯕ꯫
ꯑꯩꯁꯨ ꯑꯁ ꯃꯊꯪꯒꯤ ꯊꯥꯁꯤꯗ ꯍꯧꯔꯅꯤꯅꯦ꯫ ꯃꯊꯪꯒꯤ ꯊꯥꯁꯤꯗ ꯑꯃꯨꯛ ꯍꯧꯔꯅꯤꯕ ꯑꯩꯁꯨ꯫
ꯑꯣ꯫ ꯈꯪꯗꯔ꯭꯫
ꯎꯝ ꯃꯆꯥ ꯄꯥꯏꯗ꯭ꯔꯗꯤ ꯌꯥꯗ꯭ꯔꯦꯅꯦ ꯑꯩꯁꯨ꯫
ꯆꯠꯄ ꯂꯝꯕꯤꯗꯣ ꯐꯥꯛ ꯇꯥꯏꯕ ꯑꯣꯛꯇꯣꯁꯨ ꯆꯠꯄ ꯌꯥꯔꯦ꯫ ꯑꯗꯨꯒ ꯈ꯭ꯋꯥꯡꯅꯁꯨ ꯈꯔ ꯂꯥꯞꯄ꯫ ꯍꯣꯡꯅꯁꯨ ꯈꯔ ꯂꯥꯞꯄꯀꯣ꯫
ꯎꯝ꯫
ꯂꯥꯞꯄꯦꯅ ꯅꯦꯀꯥꯂꯣꯝꯗꯒꯤꯗꯤ ꯈꯔ ꯌꯥꯏꯌꯦ ꯑꯩꯒꯤꯗꯤ꯫ ꯑꯄꯦꯕ꯫
ꯅꯪ ꯀꯥꯅꯤꯡꯉꯥꯏꯒꯤ ꯃꯐꯝꯗꯨꯔ ꯅꯠꯇ꯭ꯔꯒ꯫
ꯑꯥ ꯍꯔꯤꯠꯇꯣ꯫
ꯑꯣ꯫
ꯈꯜꯂꯨꯅꯦ ꯂꯥꯞꯇ꯭ꯔꯕ ꯑꯩꯗꯤ ꯆꯠꯇꯣꯏꯁꯦ
ꯀꯔꯤꯔ ꯑꯈꯣꯏ ꯑꯗꯨꯝ ꯆꯠꯄ ꯃꯐꯝꯅꯤꯅ ꯀꯔꯤꯔꯥ ꯇꯧꯕꯗꯤ ꯇꯧꯒꯅꯤꯗꯅ
ꯌꯥꯝ ꯂꯥꯞꯅꯤꯡꯉꯥꯏꯒꯤꯗꯤ ꯈꯟꯒꯅꯣꯕ
ꯅꯤꯀꯥ ꯂꯣꯡ ꯊꯣꯛꯄ ꯐꯥꯎꯗ ꯈꯔ ꯂꯥꯞꯄꯅꯦꯕ ꯑꯩꯒꯤꯗꯤ
ꯑꯣ ꯑꯗꯨ ꯑꯣꯏꯔꯁꯨ ꯇꯞꯅ ꯇꯞꯅ ꯌꯦꯟ ꯇꯥꯔꯒ ꯑꯗꯨꯝ ꯆꯠꯄ ꯁꯥꯏꯀꯜ ꯂꯧꯔꯣꯗꯅ ꯅꯠꯇ꯭ꯔꯗꯤ ꯀꯔꯤꯅ ꯅꯪ ꯒꯥꯔꯤ ꯃꯆꯥ ꯑꯃ ꯂꯧꯒꯦ ꯍꯥꯏꯕꯗꯣ
ꯑꯗꯨꯅꯦ ꯒꯥꯔꯤ ꯃꯆꯥꯁꯦ ꯂꯧꯗ꯭ꯔꯗꯤ ꯌꯥꯗ꯭ꯔꯦꯕ
ꯒꯥꯔꯤ ꯃꯆꯥꯗꯣ ꯂꯧꯔꯗꯤ
ꯁ꯭ꯀꯨꯇꯤ ꯒꯨꯝꯕ
ꯍꯣꯏ ꯁꯣꯝ ꯁ꯭ꯋꯥꯏꯗ ꯑ ꯁꯤꯒꯨꯝꯕ ꯁꯨꯅꯥꯅꯤꯃ ꯒꯩ ꯊꯥꯎ ꯂꯅꯨꯡꯕꯅ ꯅꯣꯡꯉꯣꯟꯅ ꯂꯥꯎꯅꯕ ꯂꯥꯛꯑꯔꯣꯏꯕ
ꯑꯥ ꯑꯗꯨ ꯂꯩꯔꯗꯤ ꯃꯄꯥꯟ ꯊꯣꯛꯑꯔꯣꯏꯗ ꯆꯦꯁ ꯁꯨ ꯁꯥꯅꯔꯔꯣꯏ ꯑꯩꯗꯤ ꯑꯩꯗꯤ ꯒ꯭ꯌꯥꯟ ꯇꯥꯕ ꯅꯨꯄꯥꯅꯤꯅ
ꯍꯣꯏ ꯍꯣꯏ ꯍꯣꯏ ꯆꯨꯝ ꯆꯨꯝꯕꯗꯤ ꯆꯨꯝꯃꯤ ꯑꯗꯨꯝ ꯑꯗꯨꯃꯥꯏꯅ ꯇꯧꯕꯗꯤ ꯇꯧꯕꯅꯦ
ꯑꯗꯣ ꯉꯁꯤꯗꯤ ꯁꯅꯥꯗꯤ ꯁꯅꯥꯅꯤꯡꯕꯅꯦ ꯉꯁꯤꯁꯦ
ꯍꯥꯥ
ꯁꯅꯥꯗꯤ ꯁꯅꯥꯅꯤꯡꯕꯅꯦꯕ ꯉꯁꯤꯁꯦ
ꯉꯁꯤ ꯍꯥꯏꯔꯣ
ꯑꯥ
ꯃꯣꯏꯗ ꯀꯣꯛ ꯇꯧꯔꯣꯗꯅ
ꯎꯝ ꯌꯥꯔꯦ
ꯅꯣꯏ ꯅꯥꯍꯟ ꯀꯔꯤꯔꯥ ꯄꯨꯟꯕꯗꯣ
ꯑꯥ
ꯋꯥꯏꯂꯣꯝ ꯃꯅꯥꯥꯛ ꯇꯅꯦꯀꯣ
ꯑꯥ
ꯆꯥꯛꯇꯤ ꯆꯥꯃꯤꯟꯅꯥꯕ꯭ꯔꯥ
ꯆꯥꯃꯤꯟꯅꯩ
ꯀꯩ ꯏꯟꯖꯥꯡ ꯆꯥꯔꯦ
ꯑ ꯀꯩ ꯆꯥꯕ ꯀꯥꯎꯈ꯭ꯔꯦꯅꯦ
ꯌꯦꯟꯗꯤ ꯅꯠꯇꯦ ꯁꯥ ꯅꯠꯇꯕ꯭ꯔꯣ
ꯌꯦꯟ ꯆꯥꯏ
ꯃꯤ ꯈꯔ ꯌꯥꯝꯅ ꯄꯨꯜꯂꯗꯤ
ꯑꯈꯣꯏ ꯑꯍꯨꯝ ꯈꯛꯇꯅꯦ ꯆꯥꯛ ꯆꯥꯕꯗꯤ ꯑꯣ ꯑꯩꯈꯣꯏ ꯃꯔꯤ ꯈꯛꯇꯅꯦꯕ ꯆꯥꯛ ꯆꯥꯕꯗꯤ
ꯅꯦ ꯄꯧꯒꯥꯏꯂꯣꯡꯅꯦ ꯉꯩꯊꯥꯂꯣꯡꯅꯦ ꯖꯦꯉꯝꯂꯣꯡ
ꯃꯥ ꯌꯥꯎꯗꯦ
ꯃꯥ ꯌꯥꯎꯗꯦ ꯅꯨꯡꯗꯥꯡꯗ
ꯑꯥ ꯆꯥꯕ ꯁꯅꯥꯅꯕꯗꯤ ꯂꯥꯛꯄ
ꯟꯆꯨ ꯅꯣꯏ ꯃꯔꯤ ꯍꯥꯛꯀ
ꯑꯥ
ꯎꯝ
ꯍꯥꯎꯗꯕ ꯇ ꯌꯦꯁꯨ ꯀ ꯈꯨꯇꯣꯡꯗ ꯑꯍꯤꯡ ꯉꯥꯛꯇ
ꯑ
ꯅꯍꯥꯟ ꯑꯩꯈꯣꯏ ꯀꯩꯅꯣ ꯈꯥꯃꯦꯟ ꯍꯥꯥꯕꯒ ꯀꯩꯅꯣ ꯍꯋꯥꯏ ꯀꯩꯅꯣꯒ ꯆꯥꯕꯗꯣ ꯅꯪꯅ ꯊꯣꯡꯕꯤꯕ꯭ꯔꯥ ꯅ ꯄꯨꯂꯥꯂꯣꯡ ꯅꯨꯕꯥꯅꯤꯅ ꯊꯣꯡꯕꯤꯕ ꯅꯨꯃꯤꯠꯇꯣ ꯑꯗꯨ ꯍꯥꯎꯋꯦ
ꯑꯩꯅ ꯊꯣꯡꯕꯅꯦ
ꯍꯋ ꯌꯥ ꯑꯗꯣ ꯌꯥꯏ
ꯎꯝ ꯍꯥꯎ ꯎꯕ ꯃꯥꯂꯦ ꯍꯧꯖꯤꯛ ꯐꯥꯎ ꯍꯧꯖꯤꯛꯐꯥꯎ ꯀꯥꯎꯗꯦꯕꯅ
ꯑꯁ ꯈꯔ ꯍꯥꯏꯔꯨ
ꯆꯝꯐꯨꯠ ꯑꯗꯨꯁꯨ ꯀꯔꯤꯔꯥ ꯌꯥꯝ ꯆꯝꯐꯨꯠ ꯑꯗꯨꯁꯨ ꯌꯥꯝ ꯍꯥꯎꯕꯅꯦ ꯀꯔꯤꯔꯥ ꯗꯒꯤ ꯄꯨꯔꯥ ꯈꯅ ꯏꯁꯀ꯭ꯋꯥꯁ ꯈꯥꯛꯇꯗꯤ ꯅ ꯇꯦꯗꯅ ꯍꯣꯏ
ꯑꯥ ꯑꯥ ꯑꯥ ꯑꯗꯨꯅꯦ ꯑꯗꯨꯒꯤ ꯅꯨꯃꯤꯠꯇꯣ ꯈꯔ ꯏꯁꯄꯤꯁꯦꯜ ꯑꯣꯏꯕꯒꯤꯅꯤꯗ ꯁꯤꯄꯤꯁ ꯑꯣꯏꯅ ꯀꯩ ꯀꯩꯅꯣꯁꯨ ꯃꯣꯔꯣꯛꯁꯨ ꯌꯥꯝ ꯂꯩ ꯆꯥꯕꯗꯣ ꯃꯊꯦꯜ ꯌꯥꯝꯃꯤꯕ ꯑꯗꯨꯒꯤ ꯍꯥꯎꯕ ꯑꯗꯨ ꯅꯨꯃꯤꯠꯇꯣ
ꯎꯝ ꯏꯟꯖꯥꯡ ꯃꯍꯥꯎꯁꯨ ꯌꯥꯝ ꯊꯣꯛꯑꯦꯗꯅ
ꯑꯥ
ꯐꯒꯤ ꯇꯧꯕꯅꯤꯗ ꯑꯩ ꯑꯗꯨꯝ ꯆꯨꯝꯅ ꯊꫭꯡꯕꯅꯤꯗ ꯅꯣꯏ ꯍꯧꯋꯦ ꯍꯥꯏꯔꯒ ꯌꯥꯝ ꯆꯥꯔꯗꯤ ꯑꯗꯨꯝ ꯍꯦꯟꯅ ꯐꯩꯗ
ꯍꯣꯏꯅꯦ ꯍꯣꯏꯅꯦ ꯌꯥꯏꯅꯦ ꯀꯔꯤ ꯇꯧꯅꯤ ꯁꯤ
ꯍꯥꯥ ꯀꯔꯤ ꯍꯥꯏꯕꯅꯣ
ꯍꯜꯂꯣ
ꯇꯥꯏ ꯇꯥꯏ ꯇꯥꯏ ꯅꯪ ꯉꯁꯥꯏ ꯍꯥꯏꯕꯗꯣ ꯀꯔꯤ ꯀꯔꯤ ꯍꯥꯏꯕꯅꯣꯕ
ꯁꯤ ꯂꯣꯏꯔꯒ ꯅꯪ ꯑꯃꯨꯛ ꯇꯧꯔꯛꯀꯗ꯭ꯔꯣ ꯀꯃꯥꯏꯅ ꯇꯧꯅꯤ
ꯀꯔꯦꯔ ꯋꯨꯂꯧꯂꫭꯡ ꯑꯩꯈꯣꯏ ꯇꯧꯁꯦꯅ ꯃꯥ ꯉꯁꯥꯏ ꯑꯩꯈꯣꯏ ꯇꯧꯕ ꯀꯥꯟꯗ ꯃꯥ ꯇꯧꯔꯛꯑꯦ ꯍꯥꯏꯌ‌ꯦ ꯑꯩꯉꯣꯟꯗ
ꯌꯥꯏꯗ ꯑꯩꯗꯤ ꯅꯨꯄꯤ ꯌꯥꯝ ꯂꯩꯗ
ꯍꯣꯏ ꯅꯨꯄꯤꯗ ꯋꯥꯔꯤ ꯁꯥꯅꯕꯗꯣ ꯈꯪ ꯗꯕ ꯃꯤꯗꯣ ꯅꯥꯎꯗꯣ ꯍꯦꯟꯅ ꯅꯨꯡꯉꯥꯏꯌꯦ
ꯑꯩꯗꯤ ꯈꯪ ꯈꯪꯅꯕ ꯍꯧꯔꯦ
ꯑꯣ
ꯑꯩ ꯖꯤꯗ ꯐꯣꯂꯣ ꯇꯧꯔꯦꯅꯥ ꯏꯕꯥꯅꯤꯗꯤ
ꯑꫭ ꯌꯥꯏꯅꯦ ꯌꯥꯏꯅꯦ
ꯎꯝ ꯑꯥꯏꯖꯤꯁꯨ ꯐꫭꯂꫭ ꯇꯧꯔꯦ ꯑꯁꯦꯡꯕꯗꯗꯤ ꯁꯛꯇꯤ ꯈꯪꯗ‌ꯦꯀꯣ
ꯑꯣ ꯔꯦ ꯃꯥꯥꯏ ꯑꯩꯖꯤꯗ ꯌꯥꯎꯗꯥꯏ ꯃꯥꯒꯤ
ꯑꯣ ꯐꯖꯅ ꯌꯥꯎꯗꯕ ꯑꯗꯨꯗꯗꯤ ꯑꯃꯗꯤ ꯈꯔꯗꯤ ꯂꯩꯕꯅꯦ ꯑꯗꯣ ꯌꯥꯝꯅ ꯁꯦꯡꯗꯕ
ꯑꫭ
ꯃꯥꯒꯤ ꯋꯥꯆꯦꯞꯗꯤ ꯄꯤꯕꯨꯗꯤ ꯑꯗꯨꯝ ꯈꯔꯗꯤ ꯌꯥꯏꯌ‌ꯦ ꯑꯗꯣ ꯃꯥꯒꯤ ꯈꯣꯟꯒꯤ ꯑꯁ ꯇꯥꯕ ꯌꯥꯝ ꯅꯨꯡꯉꯥꯏꯕꯅꯦꯍꯦ ꯁꯛꯄꯨꯗꯤ ꯈꯪꯗꯦ ꯈꯣꯟꯗꯦ ꯑꯗꯨꯝ ꯌꯥꯏꯦ ꯑꯇꯣꯞꯄ ꯖꯥꯇꯤꯁꯨ ꯑꯣꯏꯕꯅꯤꯅꯀꯣ ꯉꯥꯡꯕꯗꯨ ꯅꯨꯡꯉꯥꯏꯕ
ꯃꯥꯎꯅ‌ꯦ ꯍꯥꯏꯔꯣ
ꯑꯥ
ꯑꯣ ꯌꯥꯏ ꯌꯥꯏ ꯁꯤꯗ ꯏꯁꯩ ꯁꯛꯄ ꯌꯥꯗꯦ ꯍꯥꯏꯗꯥꯏꯅꯦ
ꯈꯪꯗꯦ ꯑꯗꯨꯗꯤ ꯌꯥꯗꯕ ꯌꯥꯝ ꯂꯩꯔꯕꯅꯤꯅ ꯍꯥꯏꯗꯤ ꯏꯟꯁꯇ꯭ꯔꯛ ꯁꯟꯗꯣ ꯃꯣꯏꯅ ꯐꯖꯅ ꯄꯤꯕꯤꯗꯦꯕ ꯍꯥꯟꯅ ꯇꯧꯔꯛꯄꯗꯀꯣ ꯁꯤꯅꯤ ꯇꯧꯕ ꯌꯥꯏ ꯌꯥꯗꯦ ꯁꯤꯒꯤꯁꯤ ꯇꯧꯋꫭ ꯁꯤꯒꯤꯁꯦ ꯇꯧꯔꯗꯤ ꯁꯨꯃꯥꯏꯅ ꯇꯧꯒꯅꯤ ꯗꯤꯇꯦꯜꯗ ꯍꯥꯏꯔꯛꯇꯦꯕ
ꯑꯥ
ꯑꯗꯣ ꯁꯤꯒꯤꯁꯦ ꯇꯣꯛ ꯑꯁꯦ ꯑꯃꯒꯤꯗ ꯉꯥꯡꯉꯁꯤꯩ ꯁꯤꯒꯤꯁ‌ꯦ ꯑꯃꯃꯨꯛ ꯃꯅꯨꯡ ꯆꯪꯉꯗꯤ ꯌꯥꯔꯛꯇꯧ ꯃꯥꯟꯗꯦ ꯁꯤꯒꯤꯁꯨ ꯑꯩꯈꯣꯏꯒꯤ ꯋꯥꯔꯤꯁꯦ
ꯅꯪ ꯍꯧꯖꯤꯛ ꯃꯄꯥꯟꯗ ꯂꯩꯔꯣ ꯅꯠꯇ꯭ꯔꯒ ꯅꯪ ꯀꯥ ꯃꯅꯨꯡꯗ ꯂꯩꯅ ꯑꯗꯨꯝ ꯆꯠꯄ ꯑꯃꯨꯛꯀ ꯍꯟꯕ ꯑꯗꯨꯝ ꯆꯠꯂ ꯇꯧꯕꯋꯤꯔꯣ
ꯑꯩ ꯀꯩꯅꯣꯗ ꯁꯨꯃꯥꯡꯗ
ꯁꯨꯃꯥꯡꯅꯦ ꯀꯥ ꯃꯅꯨꯡꯗꯗꯤ ꯅꯠꯇꯦ
ꯑꯣ ꯍꯣꯏ ꯍꯣꯏ ꯈꯥꯡꯉꯦ ꯈꯥꯡꯉꯦ ꯈꯥꯡꯉꯦ ꯁꯨꯃꯥꯡꯂꯦꯁꯦ ꯀꯥꯡ ꯌꯥꯝꯗ꯭ꯔꯣ
ꯀꯥꯡ ꯑꯗꯨꯝ ꯂꯩꯗ ꯑ ꯍꯧꯖꯤꯛ ꯑꯩꯗꯤ ꯆꯠꯊꯣꯛ ꯆꯠꯁꯤꯟ ꯇꯧꯕꯅꯤꯅ ꯆꯠꯅ
ꯑꯣ
ꯎꯝꯔꯦ ꯎꯝꯔꯦ
ꯀꯩ ꯃꯊꯦꯜ ꯇꯧꯔꯦꯕ
ꯑ ꯑꯁ ꯍꯥꯎꯗ꯭ꯔꯗ
ꯑꯩꯈꯣꯏꯗꯤ ꯏꯅꯥꯎꯅꯨꯄꯥ ꯂꯩꯕꯅꯤꯅ ꯦ ꯃꯥꯏꯔꯦꯟꯗꯣ ꯊꯣꯡ ꯂꯩꯔꯦ
ꯊꯧ ꯇꯧꯕ꯭ꯔꯥ
ꯑꯥ
ꯃꯩꯔꯦꯟꯁꯨ ꯀꯪꯍꯥꯎ ꯇꯧꯗ꯭ꯔꯗꯤ ꯍꯧꯗꯕꯅꯦ
ꯑ ꯅꯣꯏꯗ ꯆꯝꯐꯨꯠꯇꯤ ꯀꯌꯥ ꯍꯥꯎꯇꯦ
ꯑꯣ
ꯑꯗꯣ ꯃꯅꯥꯎ ꯌꯥꯝ ꯅꯥꯎꯔꯤꯉꯩꯗꯗꯤ ꯆꯝꯐꯨꯠꯇꯗꯤ ꯍꯥꯎꯕꯅꯦ ꯃꯆꯥ ꯃꯆꯥ ꯅꯥꯎꯔꯤꯉꯩꯗ
ꯑꯗꯨꯝ ꯇꯧꯕꯅꯤ
ꯑꯗꯨ ꯑꯣꯏꯔꯗꯤ ꯃꯪ ꯐꯥꯔꯁꯦ ꯍꯥꯏꯕ ꯇꯥꯔꯦꯅꯦꯍꯁꯤ
ꯑꯩ ꯍꯧꯔꯣꯏꯅꯦ ꯌꯥꯔꯗꯤꯨ ꯑꯩ ꯇꯧꯒꯦ ꯅꯉꯣꯟꯗꯁꯨ
ꯑꯥ ꯑꯩ ꯂꯩꯁꯥꯕꯤꯗ ꯇꯧꯗ꯭ꯔꯗꯤꯀꯣ
ꯑꯣ ꯑꯩ ꯑꯩꯁꯨ ꯑꯗꯨꯝ ꯕꯤꯖꯤꯗ ꯂꯩꯔꯗꯤ ꯀꯔꯤꯔꯥ ꯑꯇꯣꯞꯄꯗꯁꯨ ꯑꯗꯨꯝ ꯇꯧꯕ ꯌꯥꯏꯗ ꯍꯌꯦꯡ ꯀꯔꯤꯔꯥ ꯍꯣꯏ ꯉꯔꯥꯡ ꯋꯥꯔꯤ ꯁꯥꯟꯅꯕ ꯀꯔꯤꯔꯥ ꯄꯔꯁꯅꯦꯜ ꯇꯦꯛꯁꯇ ꯑꯗꯨꯝ ꯄꯥꯏꯕ
ꯑ
ꯑꯣꯏꯣꯏꯗ ꯐ ꯇ ꯍꯕ
ꯁꯤꯒꯤ ꯂꯣꯏꯔꯒꯁꯨ ꯑꯗꯨꯒꯤ ꯅꯨꯄꯤꯗꯨꯗꯤ ꯇꯧꯅꯤꯗ ꯑꯩꯁꯨ
ꯑꯣ
ꯍꯥꯏꯗꯤ ꯃꯥꯒꯤ ꯄꯥꯎꯈꯨꯝꯗꯨ ꯌꯥꯝ ꯅꯨꯡꯉꯥꯏꯕ ꯄꯥꯎꯈꯨꯝꯗ ꯈꯔꯗꯤ ꯄꯥꯎꯈꯨꯝ ꯐꯖꯗꯕ ꯁꯨ ꯂꯩꯅ ꯃꯥ ꯃꯥꯒꯤꯗꯤ ꯑꯗꯨꯝ ꯅꯨꯡꯉꯥꯏ ꯄꯥꯎꯈꯨꯝꯁꯨ
ꯑꯣ ꯍꯦꯜꯂꯦꯅꯦ
ꯑ ꯑꯗꯨ ꯑꯗ ꯃꯥꯁꯦ ꯃꯩꯇꯩꯂꯣꯟꯅꯤ ꯐꯖꯅꯗꯤ ꯊꯣꯛꯇꯕꯀꯣ ꯑꯗꯨꯒꯤ ꯑꯩꯅꯗꯤ ꯇꯧꯗꯣꯏ ꯃꯥꯅ ꯇꯧ
ꯑꯣ
ꯃꯥꯕꯨꯗꯤ ꯇꯧꯅꯤꯡꯉꯦꯕꯀꯣ ꯃꯥ ꯃꯩꯇꯩ ꯂꯣꯟꯠ ꯐꯖꯅ ꯊꯣꯛꯧꯇꯦꯕ
ꯑꯣ ꯑꯁ ꯀꯩ ꯇ ꯖꯥꯠꯂꯥ ꯑꯩ
ꯉꯅꯨꯡꯉꯥꯏꯈꯣ ꯑꯗꯨꯒꯤꯗꯣ ꯑꯗꯨꯒꯤꯗꯣ ꯑꯗꯨꯒꯤꯗꯣ
ꯆꯦꯡ ꯂꯧꯅꯤꯡꯉꯦꯕ
ꯑꯗꯨꯅꯦ ꯈꯪꯉꯦ ꯈꯔ ꯉꯥꯏꯌꯨ ꯀꯩꯗꯧꯔꯒꯦ
ꯊꯦꯡ ꯅꯣꯏꯅꯤꯕ
ꯑꯁ ꯑꯁꯤꯒꯤꯁꯤꯗꯕꯨ ꯀꯔꯤ ꯀꯌꯥ ꯊꯦꯡꯗꯣꯏꯅꯣ ꯆꯥꯅꯤꯡꯉꯥꯏ ꯑꯝꯇ ꯂꯩꯇꯕꯣ
ꯁꯨꯛ ꯌꯥꯎꯗ꯭ꯔꯦꯕ
ꯃꯤꯒꯤꯗ ꯁꯣꯠꯂꯣ
ꯀꯥꯁꯃꯤ ꯑꯗꯨꯝ ꯁ ꯑꯩ ꯑꯗꯨꯝ ꯇꯧꯕ ꯃꯤ ꯅꯠꯇꯦ ꯁꯩ ꯆꯥꯔꯅꯤꯅ
ꯀꯩ ꯁꯩ ꯆꯥ
ꯑꯗꯨꯝ ꯗꯅ ꯋꯥꯅ ꯄꯩꯁꯥꯅꯗꯔꯅꯦꯦ ꯑꯩ ꯆꯥꯅꯤꯡꯗ꯭ꯔꯗꯤ ꯑꯗꯨꯝ ꯇꯧꯕꯅꯣꯕ
ꯎꯝ
ꯑꯩ ꯀꯅꯥꯅꯣ ꯅꯪ ꯈꯪꯕ꯭ꯔꯥ
ꯈꯪꯉꯦ ꯈꯪꯉꯦ ꯇꯥꯕꯤꯌꯨ
ꯅꯪꯅ ꯑꯩ ꯑꯩꯉꯣꯟꯗ ꯗꯗꯥꯗꯥ ꯀꯣ ꯌꯥꯕ ꯃꯤꯅꯦꯕ
ꯀꯔꯤ ꯗꯗꯥ ꯀꯧꯕ ꯌꯥꯕ ꯃꯤꯅꯦ ꯊꯥꯖꯤꯜꯂꯔꯣ
ꯐꯒꯤ ꯇ ꯃꯅꯤ ꯑꯁꯀꯤ ꯌꯦꯗꯅ ꯃꯅ
ꯅꯪ ꯄꯤꯝꯄꯜꯁ ꯈꯔ ꯌꯥꯝꯃꯦ ꯍꯥꯏꯗꯅ ꯐꯥꯎ ꯆꯥꯗꯅꯣ
ꯁ ꯀꯤꯌꯦ ꯌꯥꯝ ꯁꯥꯅꯨꯀꯣ ꯃꯥꯏꯄꯥ ꯁꯥꯅꯨꯕꯣ
ꯁꯥ ꯊꯤ ꯍꯥꯏꯔꯗꯤ ꯑꯗꯨꯗꯤ ꯅꯨꯡꯉꯣꯟ ꯅꯥꯏꯒꯗꯕꯅꯤ ꯑꯩꯗꯤ ꯌꯥꯝ ꯅꯥꯜꯂꯤꯁꯤꯗꯤ ꯅꯪꯅ ꯆꯥꯛꯄꯗꯣ ꯅꯪ ꯀꯦꯜꯂꯤꯗꯣ ꯑꯩ ꯂꯣꯏ ꯈꯪꯉꯦꯕ
ꯎ ꯆꯠꯂꯦꯗ ꯅꯣꯛꯅꯉꯗ ꯅꯪ ꯋꯥꯔꯤꯁꯦ
ꯁꯦꯡꯅ ꯁꯦꯡꯅ ꯍꯥꯏꯕꯤꯁꯤꯕꯣ
ꯎ
ꯀꯗꯧꯔꯒꯦ ꯅꯛꯇꯅꯣꯂ ꯍꯥꯏꯒ ꯅꯣꯛꯇ ꯅꯣꯛꯑꯔ ꯂꯩꯔꯦꯅꯦ
ꯑꯣꯝ ꯑꯗꯨ꯭ꯔꯦ
ꯑꯩꯁꯦ ꯑꯉꯥꯎꯕ ꯇꯥꯔꯤꯦꯅꯦ ꯋꯥꯔꯤ ꯈꯨꯠꯁꯥꯁꯦ ꯂꯩꯀꯥꯏꯒꯤ ꯃꯤꯁꯤꯅ ꯀꯩ ꯈꯟꯗꯣꯏꯅꯣ ꯑꯩ ꯍ ꯉꯥꯡꯕꯁꯤꯁꯨ ꯌꯥꯝ ꯂꯥꯎꯅ ꯂꯥꯎꯅ ꯉꯥꯡꯉꯤ ꯅꯦꯝ ꯃ ꯉꯥꯡꯕ ꯍꯩꯇꯦꯕ
ꯑꯣ ꯑꯗꯨ ꯏꯗꯟꯅ ꯀ ꯇꯉ
ꯑꯣꯏꯣ ꯀꯅꯥꯅꯣ ꯃꯅꯤꯒ ꯀꯅꯥꯅꯣ ꯃꯅꯤꯡꯗ ꯈꯣꯡꯉꯛꯏꯗꯣ ꯑꯩꯅꯤꯅꯦ ꯀꯣꯜ ꯇꯧꯔꯛꯏꯁꯦ
ꯍꯣꯏ ꯅꯪ ꯃꯈꯣꯟꯅꯤ ꯍꯥꯏꯁꯦ
ꯋꯥ ꯉꯥꯡ ꯅꯨꯡꯉ ꯊꯥꯖꯤꯟꯅꯤ
ꯖꯌꯥꯟ
ꯀꯩꯅꯣ ꯑꯥ
ꯑꯩ ꯑꯗꯨꯝ ꯊꯝꯕ ꯌꯥꯏ ꯍꯥꯏ
ꯑꯦ ꯀꯩ ꯌꯥꯗ
ꯌꯥꯏ ꯍꯥꯏꯕ
ꯑꯣ ꯆꯂꯣ
ꯆꯠꯂꯒꯦꯀꯣ
ꯆꯠꯂꯨ ꯑꯗꯨꯕꯨ ꯋꯥ ꯑꯃꯒ ꯉꯥꯡꯒꯅꯨ ꯑꯝ ꯗꯨꯀꯥꯟ ꯌꯧꯗ꯭ꯔꯤꯉꯩ ꯗꯨꯀꯥꯟ ꯌꯧꯔꯗꯤ ꯉꯥꯡꯉꯨ
ꯑꯩ ꯍꯥꯟꯅ ꯑꯗ ꯑꯗꯨꯗꯤ ꯍꯥꯟꯅ ꯑꯩ ꯊꯣꯛꯅꯕ ꯇꯧꯔꯒꯦꯀꯣ
ꯇꯧꯔꯣ ꯇꯧꯔꯣ ꯗꯨꯀꯥꯟ ꯌꯧꯗ꯭ꯔꯤ ꯐꯥꯎꯗꯤ ꯆꯠꯄ ꯌꯥꯗꯦ ꯑꯩꯩꯅꯅꯦ ꯉꯁꯤꯒꯤꯁꯦ ꯕꯦꯔꯥꯅꯤꯅꯦ ꯃꯨꯠꯇ꯭ꯔꯦꯅꯦ ꯑꯝꯇ
ꯈꯪꯗ꯭ꯔꯦꯅꯦ ꯃꯠꯇ꯭ꯔꯦꯕ ꯐꯣꯟ ꯇ꯭ꯔꯤꯁꯨ ꯇꯔꯥ ꯉꯥꯛꯇ ꯉꯥꯏꯔꯦ ꯍꯧꯖꯤꯛꯁꯦ ꯉꯁꯥꯏ ꯑꯩ ꯇꯨꯝꯕ ꯀꯥꯟꯗ ꯀ꯭ꯔꯤꯔ ꯆꯥꯔꯖ ꯇꯧꯗꯕ
ꯑꯩ ꯑꯩꯒꯤꯁꯨ ꯇꯔꯦꯠ ꯈꯛꯇ ꯉꯥꯏꯔꯦ
ꯑ
ꯅꯣꯏꯗꯨ ꯃꯩ ꯃꯨꯠꯄ꯭ꯔꯣ
ꯃꯨꯠꯇꯤꯗꯦ
ꯈꯣꯏꯗꯗꯤ ꯃꯨꯠꯂꯦ
ꯀꯩꯗꯧꯉꯩꯗ
ꯍꯧꯖꯤꯛ ꯃꯨꯠꯄ
ꯎꯝ
ꯈꯔ ꯃꯤꯅꯤꯠ ꯃꯃꯥꯒꯤ ꯃꯤꯅꯤꯠ ꯃꯉꯥꯒꯤ ꯃꯃꯥꯡꯗ
ꯑꯣ ꯑꯗ꯭ꯔꯦ ꯑꯣꯝꯕ꯭ꯔꯦ
ꯍꯥꯎ ꯀꯩꯗꯧꯁꯦ ꯍꯥꯏꯅꯣ ꯈꯪꯗ꯭ꯔꯦꯅ ꯍꯦ
ꯎꯝ
ꯋꯥꯔꯤꯁꯨ ꯂꯣꯏꯁꯤꯟꯒꯦ ꯇꯧꯔꯦꯅꯦ ꯉꯥꯡꯅꯕ ꯀ ꯑꯝꯇ ꯂꯩꯇ꯭ꯔꯦꯅꯦ
ꯑꯗꯨꯗꯅꯦ
ꯁꯖꯤ ꯀꯩ ꯅꯨꯡꯁꯥ ꯍꯥꯃꯦꯡ ꯍꯨꯏ ꯍꯧꯗꯣꯡ ꯌꯦꯟ ꯑꯗꯨꯒ ꯌꯣꯡ ꯑꯗꯨꯒ ꯑ ꯂꯤꯟ ꯑꯗꯨꯒ ꯎꯆꯤ ꯑꯗꯨꯒ ꯀꯩꯅꯣꯅꯦ ꯇꯤꯟ ꯀꯥꯡ ꯅꯠꯇꯦꯗ ꯑꯩ ꯀꯩꯅꯣ ꯁꯥꯒꯤ ꯃꯃꯤꯡ ꯄꯜꯂꯝꯕ
ꯎꯝ
ꯁꯥꯒꯤ ꯃꯃꯤꯡ ꯄꯜꯂꯝꯕ ꯋꯥꯅꯤꯗ ꯑꯩꯒꯤ ꯑꯩꯒꯤ ꯀꯩꯅꯣꯁꯦ
ꯍꯣꯏ ꯍꯣꯏ
ꯎꯝꯝ ꯌꯥꯏ ꯌꯥꯏ ꯉꯁꯤꯒꯤꯁꯦ ꯇꯠꯇꯦ ꯀꯩꯅꯣ
ꯍꯥꯥ
ꯁꯨꯝ ꯇꯠ ꯇꯠꯇꯕ ꯋꯥꯅꯤꯗꯪ ꯉ ꯁꯤꯒꯤꯁꯦ
ꯑꯗꯣ ꯏꯅꯦ ꯑꯩ ꯉꯁꯥꯏ ꯒꯨ ꯂꯧꯧꯂꯅꯨꯡꯅ ꯍꯪꯉꯦꯕ
ꯑꯥ
ꯇꯔꯥꯅꯤꯊꯣꯏ ꯍꯦꯜꯂꯗꯤ ꯑꯗꯨꯝ ꯃꯈꯈꯠꯄ ꯌꯥꯅꯤ ꯍꯥꯏꯕꯅꯦ ꯪ
ꯅꯪ ꯗꯨꯀꯥꯟ ꯍꯥꯟꯅ ꯌꯧꯔꯨꯔ ꯆꯣ ꯌꯧꯔꯣ ꯃꯨꯊꯛꯀꯦ
ꯌꯥꯅꯤꯀꯣ
ꯌꯥꯏꯑꯦ ꯌꯥꯏꯑ ꯌꯥ ꯃ ꯂꯥꯡꯥꯡꯅꯣꯍꯦ ꯍꯧꯖꯤ ꯀ ꯑꯣꯏꯅꯗꯤ ꯌꯦꯡꯁꯤꯁꯦ ꯀꯩꯅꯣ ꯑꯁ ꯕꯤꯦꯔꯥ ꯌꯥꯝ ꯀꯥꯏꯗ ꯁꯤꯒꯤꯁꯦ
ꯎꯝ
ꯕꯤꯠꯀꯁꯦ ꯑꯝꯇ ꯂꯩꯇꯦ ꯉꯁꯥꯏꯒꯤ ꯅꯨꯄꯤꯗꯨꯗ ꯁꯨꯃꯥꯏꯅ ꯇꯧꯔꯝꯃꯗꯤ ꯐꯥꯗꯧꯕ ꯍꯦꯍꯦꯍꯦ ꯑꯗꯨꯗꯤ ꯇꯧꯗꯦ
ꯁ
ꯌꯥꯗ꯭ꯔꯦꯗ
ꯎ
ꯑꯥ ꯑꯗꯣ ꯋꯥꯔꯜ ꯀꯞ ꯐꯥꯏꯅꯦꯜꯗꯣ ꯅꯥꯏꯟꯇꯤꯟ ꯅꯠꯇ꯭ꯔꯣ
ꯃꯥꯏꯟꯇꯤꯟꯗ
ꯑꯥ